ꯍꯜꯂꯣ
ꯎꯝ ꯑꯐꯕ ꯑꯌꯨꯛ
ꯎꯝ ꯈ꯭ꯋꯥꯏꯗꯒꯤ ꯐ ꯕ ꯑꯌꯨꯛ ꯍꯥꯏꯒꯗ꯭ꯔꯣ
ꯈꯪꯗꯦ ꯑꯗꯨꯃꯥꯏ ꯍꯥꯏꯕꯅꯕ ꯍꯥ
ꯈꯪꯗꯦ ꯍꯧꯒꯠꯂꯦ ꯉꯔꯥꯡꯗꯣ ꯉꯔꯥꯡ ꯑꯍꯤꯡꯗꯣ ꯑꯩ ꯇꯨꯝꯕ ꯈꯛꯉꯤꯅꯦ ꯐꯣꯟ ꯇꯧꯊꯣꯔꯝ ꯇꯨꯝꯕ ꯃꯥꯜꯂꯦ
ꯅꯪ ꯅꯪꯁꯨ ꯇꯨꯝꯕꯗꯤ ꯑꯗꯨꯝ ꯌꯥꯕ ꯃꯥꯂꯦꯀꯣ
ꯈꯪꯗꯦ ꯐꯣꯟ ꯇꯧꯔꯒ ꯗꯨꯝ ꯇꯨꯝꯅꯤꯡꯉꯛꯑꯦ ꯇꯨꯝꯅꯤꯡꯉꯛꯑꯦ ꯑꯗꯨꯝ ꯇꯨꯝꯈꯤꯌꯦ ꯍꯧꯒꯠꯂꯒ ꯏꯃꯥꯟꯅꯕꯗꯤ ꯐꯣꯟ ꯋꯥꯔꯤ ꯁꯥꯔ ꯂꯩ ꯑꯩꯅ ꯀꯃꯥꯏ ꯇꯨꯝꯈꯤꯕꯅꯣ ꯑꯗꯨꯁꯨ ꯈꯪꯉꯤꯅꯤ ꯄꯔꯥ ꯕꯦꯔꯥꯅꯤ ꯄꯨꯡ ꯕꯥꯔꯣ ꯑꯗꯨꯃꯥꯏꯅ ꯇꯨꯝꯒꯦ ꯇꯧꯔꯒ ꯄꯨꯡ ꯇꯔꯥ ꯈꯔ ꯍꯦꯜꯂꯀꯥꯟꯗ ꯇꯨꯝꯕ ꯃꯥꯜꯂꯦ ꯑꯩꯗꯣ ꯅꯪꯕꯨ ꯀꯣꯜ ꯇꯧꯕꯗꯣ ꯅꯪꯉꯣꯟꯗ ꯀꯣꯜ ꯇꯧꯔꯛꯏꯅ ꯑꯗꯨ ꯃꯇꯨꯡꯗꯒꯤ ꯈꯔ ꯂꯩꯔ ꯇꯨꯝꯕ ꯃꯥꯜꯂꯦ ꯄꯨꯔꯥ ꯕꯦꯔꯥꯅꯦ ꯑꯩꯗꯣ ꯁ꯭ꯀꯨꯜ ꯆꯠꯇꯣꯏ ꯅꯠꯇ꯭ꯔꯣ ꯅꯣꯡ ꯆꯨꯗ꯭ꯔꯣ ꯅꯣꯏ ꯔꯣꯝꯗ
ꯆꯨꯋꯦ ꯏꯪꯉꯦ ꯑꯗꯨꯒꯤ ꯅꯨꯡꯉꯥꯏꯌꯦ ꯎꯝ
ꯀꯟꯅ ꯆꯨꯕ꯭ꯔꯥ
ꯀꯟꯅ ꯆꯨꯕꯃꯛꯇꯤ ꯅꯠꯇꯦ ꯇꯞꯂꯤ ꯇꯞꯂꯤ ꯆꯨꯔꯒ ꯂꯩꯌꯦ
ꯎꯝ
ꯍꯩꯍꯥ
ꯁ꯭ꯀꯨꯜ ꯆꯠꯄ ꯅꯨꯉꯥꯏꯔꯅꯤ ꯑꯗꯨꯗꯤ
ꯁ꯭ꯀꯨꯜ ꯆꯠꯄꯁꯦ ꯀꯩꯗꯧꯉꯩꯁꯨ ꯅꯨꯡꯉꯥꯏꯇꯦꯗ ꯋꯥꯏꯌꯦ
ꯎꯝ ꯎꯝ
ꯋꯥꯕꯨꯗꯤ ꯋꯥꯔꯒꯅꯦ ꯈꯪꯗꯦ
ꯑꯩꯔꯣ
ꯈꯪꯗꯦ ꯇꯨꯝ ꯀꯩ ꯍꯥꯏꯗꯣꯏꯅꯣ ꯅꯨꯡꯉꯥꯏꯕꯁꯨ ꯅꯨꯡꯉꯥꯏꯌꯦ ꯋꯥꯕꯁꯨ ꯋꯥꯌꯦ ꯀ꯭ꯂꯥꯁ ꯀ꯭ꯂꯥꯁꯀꯤ ꯃꯇꯨꯡ ꯏꯜꯂꯦ
ꯅꯣꯏꯅ ꯅꯣꯡꯃꯥꯗ ꯄꯦꯔꯠ ꯀꯌꯥꯃꯨꯛ ꯂꯧꯕ꯭ꯔꯣꯇꯥꯕ꯭ꯔꯣ
ꯄꯦꯔꯠ ꯄꯦꯔꯠ ꯍꯥ ꯄꯦꯔꯠ ꯍꯥꯏꯕ ꯂꯩꯇꯦ ꯑꯗꯨꯝ
ꯑꯦ ꯄꯦꯔꯠ ꯍꯥꯏꯕ ꯂꯩꯇꯦ
ꯀ꯭ꯂꯥꯁ ꯑꯃꯥꯃꯝ ꯑꯧ ꯀ꯭ꯂꯥꯁ ꯑꯃꯥꯃꯝ ꯂꯧꯋꯦ
ꯅꯨꯃꯤꯠ ꯆꯨꯞꯄꯥ
ꯎꯝ ꯅꯨꯃꯤꯠ ꯆꯨꯞꯄ ꯎꯝ ꯍꯜꯂꯛꯇ꯭ꯔꯤꯐꯥꯎꯀꯣ ꯑꯗꯨꯝ ꯀ꯭ꯂꯥꯁ ꯑꯅꯤ ꯀ꯭ꯂꯥꯁ ꯑꯅꯤ ꯂꯧꯔꯅꯤꯗꯅ ꯑꯗꯨꯒ ꯑꯗꯨꯝ ꯍꯥꯏꯗꯤ ꯐ꯭ꯔꯤ ꯍꯥꯏꯕꯗꯣ ꯂꯩꯇꯦꯕ ꯑꯩꯈꯣꯏꯗꯤ ꯍꯥꯏꯗꯤ ꯑꯉꯥꯡꯅꯦꯅ ꯀꯣ
ꯎꯝ
ꯑꯉꯥꯡ ꯍꯥꯏꯁꯤꯗꯤ ꯌꯦꯡꯕ ꯁꯦꯟꯅꯕ ꯃꯊꯧ ꯌꯥꯝ ꯇꯥꯏꯗꯅ
ꯎꯝ ꯅꯣꯏ ꯑꯉꯥꯡ ꯁꯦꯟꯅꯕꯗꯣ ꯌꯥꯝ ꯋꯥꯔꯝꯒꯅꯤ ꯍꯦ ꯑꯌꯨꯛ ꯉꯟꯇꯥ ꯆꯠꯂꯒ ꯊꯦꯡꯅ ꯑꯃꯨꯛ ꯍꯜꯂꯛꯑꯦ
ꯎꯝ
ꯑꯗꯣ ꯉꯟꯅ ꯁꯨꯇꯤ ꯄꯤꯅꯤꯉꯥꯏ ꯌꯥꯗ꯭ꯔꯣ ꯑꯉꯥꯡꯁꯤꯡꯒꯤꯗꯤ
ꯑꯁ ꯈꯪꯗꯦ ꯑꯩꯈꯣꯏꯒꯤ ꯐꯤꯁꯁꯦ ꯌꯥꯝꯅꯁꯨ ꯆꯥꯎꯋꯦꯕꯀꯣ ꯑꯁꯤ ꯃꯐꯝꯁꯤꯒ ꯍꯥꯏꯔꯨꯔꯗꯤ
ꯎꯝ
ꯑꯗꯨꯒꯤ ꯍꯥꯏꯗꯤ ꯃꯤꯁꯦ ꯄꯥꯛ ꯄꯥꯛꯅꯖꯨ ꯊꯝꯕꯁꯨ ꯉꯝꯗꯦꯕ
ꯑꯥ ꯑꯗꯨ ꯑꯉꯥꯡꯁꯤꯡꯁꯦ ꯐꯖꯅ ꯁꯦꯟꯅꯕ ꯃꯥꯜꯂꯤꯗꯨꯗꯤ
ꯎꯝ ꯎꯝ ꯐꯤꯁꯇꯣ ꯌꯥꯝꯃꯕꯅꯤꯅꯀꯣ
ꯎꯝ ꯑꯉꯥꯡꯁꯤꯡ ꯑꯗꯨꯗꯤ ꯅꯣꯏ ꯍꯥꯟꯅ ꯂꯥꯛꯄ ꯅꯣꯏ ꯅꯣꯏꯅ ꯍꯥꯟꯅ ꯂꯥꯛꯄ ꯑꯣꯏꯕ꯭ꯔꯥ ꯑꯉꯥꯡꯁꯤꯅ ꯍꯥꯟꯅ ꯂꯥꯛꯄ ꯑꯣꯏꯕ꯭ꯔꯥ ꯑꯌꯨꯛꯀꯤꯗꯗꯤ
ꯑꯉꯥꯡꯁꯤꯡꯅ ꯍꯦꯛ ꯂꯥꯛꯑꯝꯕꯁꯨ ꯌꯥꯎꯋꯦ ꯑꯗꯣ ꯑꯩꯈꯣꯏꯒꯤ ꯀꯤꯌꯔ ꯇꯦꯛꯀꯔꯁꯤꯡꯅꯀꯣ ꯀꯤꯌꯔ ꯇꯦꯛꯀꯔꯅ ꯑꯃ ꯂꯩꯌꯦꯕ ꯑꯗꯨꯗꯨꯅ ꯑꯗꯨꯝ ꯁꯦꯅꯥ ꯂꯩꯔꯝꯕ ꯌꯥꯎꯋꯦ
ꯎꯝ ꯑꯁ ꯑꯉꯥꯡꯖꯤꯅ ꯀꯥꯞꯄꯒ ꯑꯗꯨꯃꯥꯏꯒ ꯂꯥꯛꯄꯥꯗꯤ ꯌꯥꯎꯗ꯭ꯔ ꯃꯔꯛꯇ
ꯑꯁ ꯌꯥꯎꯔꯤꯅꯦ ꯑꯉꯥꯡ ꯑꯃ ꯂꯩꯌꯦꯕꯀꯣ ꯀꯦꯖꯤ ꯇ꯭ꯔꯥꯇꯔꯦꯠ ꯇꯥꯏꯌꯦ ꯀꯦꯖꯤ ꯇꯔꯥꯇꯔꯦꯠ ꯇꯥꯕ ꯑꯉꯥꯡꯗꯣ ꯀꯦꯖꯤ ꯇꯔꯥꯇꯔꯦꯠ ꯇꯥꯏꯌꯦꯕ ꯑꯗꯨ ꯑꯉꯥꯡꯗꯣ ꯅꯨꯃꯤꯠ ꯑꯅꯤ ꯄꯣꯕꯗꯤ ꯎꯝ ꯅꯨꯡꯉꯥꯏꯒ꯭ꯔꯖꯥꯠꯅꯤ
ꯑꯗꯨ ꯅꯪꯁꯨ ꯄꯣꯕ ꯐꯪꯒ꯭ꯔꯦ
ꯍꯥꯥ
ꯅꯪꯁꯨ ꯄꯣꯔꯦ ꯑꯗꯨꯗꯤ
ꯑꯩꯅ ꯄꯣꯔꯤꯅꯦꯕ
ꯍꯦꯛ ꯁ꯭ꯀꯨꯜ ꯍꯧ ꯑꯁ ꯍꯧꯕ ꯃꯇꯝꯗꯣ ꯑꯗꯨ ꯃꯇꯝꯗꯨꯗ ꯑꯍꯝ ꯎꯝ ꯑꯃꯗꯤ ꯂꯥꯛꯇꯦꯕꯀꯣ ꯑꯩꯈꯣꯏꯁꯦ ꯑꯣꯖꯥꯁꯦ ꯐꯤꯛꯁꯅꯦꯕ
ꯑꯝ
ꯍꯦꯟꯗꯦꯕꯀꯣ ꯑꯗꯨꯒꯤ ꯃꯤ ꯑꯃꯅ ꯀ꯭ꯂꯥꯁ ꯑꯅꯤ ꯂꯧꯋꯦꯕꯀꯣ
ꯎꯝ
ꯑꯗꯨꯒꯤ ꯏꯁ ꯋꯥꯕꯖ ꯋꯥꯕꯅ
ꯑꯉꯥꯡꯒꯄꯣꯔ ꯇꯧꯔ ꯑꯗꯨ ꯐꯖꯟꯅ ꯁꯦꯟꯅꯕ ꯃꯥꯜꯂꯦ ꯑꯉꯥꯡꯁꯦ
ꯑꯉꯥꯡ ꯄꯣꯔꯒ ꯂꯥꯏꯔꯤꯛ ꯇꯥꯛ ꯎꯞꯄꯒ ꯑꯁ ꯑꯉꯥꯡ ꯌꯨꯟꯍꯟꯅꯤꯡꯕ ꯃꯊꯤ ꯐꯥꯏꯕ ꯈꯣꯠꯄ ꯇꯧꯔꯁꯨ ꯍꯣꯏ ꯑꯗꯨꯃꯥꯏꯅ ꯑꯃꯨꯛꯀ ꯁꯦꯟꯅꯕꯒ ꯂꯣꯏꯔꯖꯥꯠ
ꯑꯁ
ꯍꯥꯏꯅꯤꯡꯉꯥꯏꯂꯩꯇ꯭ꯔꯦ
ꯃꯊꯤ ꯃꯌꯨꯡꯁꯨ ꯑꯩꯈꯣꯏꯅ ꯂꯣꯏꯅ ꯁꯦꯡꯉꯦꯕꯀꯣ
ꯎꯝ
ꯑꯗꯨ ꯃꯣꯏ ꯅꯨꯡꯊꯤꯟꯒꯤꯗꯤ ꯂꯥꯟꯁ ꯄꯨꯔꯛꯄ ꯑꯣꯏꯔꯝꯒꯅꯤꯀꯣ ꯍꯥꯥ ꯍꯜꯂꯣ ꯇꯥꯕ꯭ꯔꯣ ꯍꯜꯂꯣ ꯇꯥꯕ꯭ꯔꯣ